ꯍꯜꯂꯣ
ꯎꯝ ꯇꯥꯏ ꯇꯥꯏ
ꯑ ꯌꯦꯡꯒꯤ ꯃ ꯄꯥꯟꯗ ꯂꯩꯔꯤꯕ꯭ꯔꯣ
ꯆꯪꯉꯦꯗ ꯍꯧꯖꯤꯛꯇꯤ ꯃꯅꯨꯡꯗ ꯂꯩꯔꯦꯗ ꯍꯧꯖꯤꯛꯇꯤ
ꯍꯣꯏ ꯅꯪꯗꯤ ꯀꯅꯥ ꯀꯅꯥꯒ ꯂꯩꯕꯅꯣ
ꯏꯃꯥꯟꯅꯕ ꯑꯅꯤꯒ ꯂꯩꯔ ꯕꯣꯜ ꯌꯦꯡꯒꯦ ꯇꯧꯕꯅꯦ ꯑꯗꯣ ꯃꯩ ꯃꯨꯠꯈ꯭ꯔꯦ
ꯑꯣ ꯍꯣꯁꯇꯦꯜꯗ ꯂꯩꯕ꯭ꯔꯣ ꯄꯤꯖꯤꯗꯔꯥ
ꯅꯠꯇꯦꯗ ꯌꯨꯝꯗ
ꯌꯨꯝꯗ ꯌꯨꯝꯗ ꯍꯥꯏꯕꯗꯤ
ꯇꯝꯄꯥꯛꯇ
ꯑꯣ ꯔꯦꯟ ꯅꯠꯇꯦꯅꯦ
ꯅꯦ ꯅꯠꯇꯦ
ꯑ ꯑ
ꯂꯝꯝꯄꯥꯛꯥꯛꯇꯅꯦꯗꯗ
ꯄꯥꯏꯀꯣ
ꯃꯤ ꯃꯆꯥꯗꯤ ꯃꯄꯥꯟꯗ ꯂꯩꯕ ꯐꯩꯀꯣ
ꯑꯩ ꯑꯩ ꯃꯄꯥꯟꯅ ꯂꯩꯇꯦ ꯑꯩꯁꯨ ꯌꯨꯝꯒꯤ ꯃꯄꯥꯗ ꯂꯩꯔꯤ ꯑꯩꯁ ꯌꯨꯝꯒꯤ ꯃꯄꯥꯟꯗ ꯂꯩꯕꯅꯦ ꯀꯔꯤꯅꯣ
ꯁꯣꯏꯕ ꯍꯥꯏꯕꯁꯦ ꯇꯝꯕ ꯉꯝ ꯅꯠꯇꯦ
ꯌꯨꯝꯒꯤ ꯃꯄꯥꯟꯗ ꯑꯩꯁꯨ ꯐꯥꯝꯔꯒ ꯂꯩꯌꯦ ꯀꯔꯤꯅꯣ
ꯎꯝ ꯀꯅꯥ ꯀꯅꯥ ꯐꯝꯃ ꯂꯩꯕ ꯌꯨꯝꯒꯤ ꯃꯄꯥꯟꯗ
ꯑꯩꯒꯤ ꯏꯃꯥꯟꯅꯕꯤ ꯈꯣꯏꯒ ꯐꯥꯝꯂꯒ ꯂꯩꯌꯦ
ꯕꯣꯜ ꯌꯦꯡꯗ꯭ꯔꯣ ꯅꯣꯏꯗꯤ
ꯌꯦꯡꯒꯅꯤꯌꯦ
ꯃꯩꯗꯤ ꯂꯥꯛꯄꯔꯣ
ꯑꯥ ꯑꯩꯈꯣꯏꯗꯤ ꯐꯣꯟꯗ ꯌꯦꯡꯒꯅꯤꯌꯦ
ꯑꯣ
ꯅꯪ ꯀꯅꯥꯒꯤ ꯃꯦꯠꯁ ꯌꯦꯡꯗꯣꯏꯅꯣ
ꯑꯩꯔꯥ
ꯍꯣꯏ
ꯑꯩꯈꯣꯏꯗꯤ ꯍꯥꯠꯇꯤꯂꯤꯁꯇꯣ
ꯑꯗꯨ ꯀꯔꯤꯅꯣ
ꯍꯥꯂꯟ
ꯍꯥꯂꯟꯒ ꯅꯣꯔꯋꯦ ꯑꯦ ꯅꯣꯔꯋꯦꯔꯥ ꯏꯪꯂꯦꯟ ꯍꯥꯏꯕ
ꯍꯣꯏ ꯍꯥꯂꯦꯟꯒꯥ ꯅꯣꯔꯋꯦ ꯁꯥꯅꯒꯅꯤ ꯍꯣꯔꯦꯟ
ꯑꯩ ꯀꯥꯎꯒ꯭ꯔꯕꯩꯅꯦ
ꯅꯣꯔꯋꯦꯒ ꯏꯪꯂꯦꯟ ꯅꯪ ꯀꯅꯥꯕ ꯁꯄꯣꯔꯠ ꯇꯧꯗꯣꯏꯅꯣ
ꯅꯣꯔꯋꯦ
ꯑꯁ ꯑꯩꯗꯤ ꯏꯪꯂꯦꯟꯅꯦ ꯁꯄꯣꯔꯠ ꯇꯧꯗꯣꯏꯗꯣ
ꯑꯁ ꯀꯅꯥ ꯂꯩꯕ꯭ꯔꯥꯅꯦ ꯏꯪꯂꯦꯟꯗ
ꯨꯏꯁ ꯖꯦꯠ ꯂꯩꯅ ꯖꯦꯠ ꯌꯥꯝ ꯂꯩꯅ
ꯑꯣ ꯕꯣꯔꯦꯍꯝ
ꯑꯥ
ꯑꯩꯈꯣꯏꯗꯤ
ꯃꯥꯕꯨ ꯁꯄꯣꯔꯠ ꯇꯧꯗꯣꯏꯅꯦ
ꯎꯝ ꯆꯤꯡꯗꯔꯥ ꯇꯝꯄꯛꯇꯔꯥ ꯅꯪꯗꯤ
ꯇꯝꯄꯥꯛꯇꯅꯦ ꯑꯩ ꯍꯣꯁꯇꯥꯦꯜꯗ ꯂꯩꯕꯅꯦ
ꯑꯥ
ꯇꯝ ꯄꯛꯇ ꯂꯩꯌꯦ
ꯅꯣꯔꯠ ꯂꯥ ꯁꯥꯎꯠ ꯂꯥ ꯏꯁ ꯂꯥ ꯋꯦꯁ ꯂꯣ
ꯀ꯭ꯔꯤ ꯍꯥꯏꯕ
ꯅꯣꯔꯠꯂꯥ ꯁꯥꯎꯠꯂꯥ ꯏꯁꯂꯥ ꯋꯦꯁꯔꯥ
ꯏꯁꯁꯤꯅꯦ
ꯏꯁꯇꯥ
ꯍꯣꯏ
ꯎꯝ
ꯅꯪ ꯈꯪꯂꯔꯣꯏ ꯑꯩ ꯍꯥꯏꯔꯁꯨ
ꯈꯪꯉꯅꯤꯗ ꯑꯩ ꯑꯗꯨꯗ ꯑꯁ ꯆꯍꯤ ꯌꯥꯝꯅ ꯆꯍꯤ ꯇꯔꯨꯛ ꯇꯔꯦꯠꯂ ꯑꯗꯨꯝ ꯂꯩꯔꯒ ꯂꯩꯕꯅꯤꯅ ꯑꯗꯨꯗ
ꯀꯔꯤꯍꯥꯏꯕ
ꯇꯝꯄꯥꯛꯇ ꯑꯗꯨꯗ ꯆꯍꯤ ꯇꯔꯦꯠꯂ ꯂꯩꯌꯦꯕ ꯑꯩ ꯑꯗꯨꯗ
ꯑꯣ ꯀꯔꯤ ꯇꯧꯕꯅꯣ ꯑꯗꯨꯅ
ꯍꯥꯏ ꯁ꯭ꯀꯨꯜꯁꯨ ꯀꯥꯔꯦ
ꯍꯣꯏ
ꯀꯣꯂꯦꯖꯁꯨ ꯀꯥꯏꯌꯦ ꯑꯗꯨꯒ ꯑꯩꯈꯣꯏ ꯑꯗꯨꯗ ꯏꯆꯦꯒꯤ ꯌꯨꯝ ꯂꯩꯌꯦ
ꯍꯣꯏ
ꯏꯆꯦꯒꯤ ꯌꯨꯝꯗ ꯑꯗꯨꯝ ꯂꯩꯕ
ꯑꯣ ꯑꯣ ꯅꯪꯗꯤ ꯇꯝꯄꯥꯛꯇꯒꯤ ꯑꯗꯨꯝ ꯅꯪꯕꯨ ꯚꯔ ꯇꯧꯕ꯭ꯔꯥ
ꯇꯝꯄꯥꯛꯇ ꯀꯔꯤ ꯇꯧꯕ ꯑꯃꯨꯛ ꯍꯥꯏꯔꯣꯅꯦ
ꯅꯪꯕꯨ ꯑꯗꯨꯗ ꯄꯣꯛꯄꯔꯥ ꯍꯩꯕ
ꯎꯝ ꯍꯣꯏ
ꯑꯣ ꯐꯩꯅ ꯑꯩꯁꯨꯅꯦ ꯆꯞ ꯃꯥꯟꯅꯩꯌꯦ ꯑꯗꯨ ꯑꯣꯏꯔꯗꯤ
ꯇꯝꯄꯥꯛꯀꯤ ꯃꯤꯒꯤ ꯋꯥ ꯈꯨꯡꯉꯥꯡ ꯃꯥꯟꯗꯦꯀꯣ ꯅꯪꯁꯦ
ꯑꯁ ꯑꯩꯅ ꯍꯥꯏꯗ꯭ꯔꯣ ꯃꯄꯥꯟꯗ ꯂꯩꯕꯒꯤꯅꯦ ꯍꯥꯏꯅ ꯃꯄꯥꯟꯗ ꯂꯩꯔꯒ ꯑꯩ ꯑꯗꯨꯒ ꯂꯩꯌꯦ ꯇꯝꯄꯛꯇ ꯉꯁꯤ ꯗꯤꯁ ꯇꯥꯝꯒꯤ
ꯅꯍꯥꯟ ꯇꯥꯏꯝꯗꯤ ꯑꯥ ꯃꯄꯥꯟꯗ ꯂꯩꯕꯀꯣ
ꯑ ꯅꯍꯥꯟ ꯇꯥꯏꯝꯅꯤ ꯃꯄꯥꯟꯗ ꯂꯩꯕꯅꯦ ꯑꯗꯨꯒꯤꯅꯦ
ꯎꯝ ꯅꯪꯒꯤ ꯃꯈꯣꯟꯁꯦ ꯑꯥꯔ ꯑꯣ ꯃꯥꯜꯂꯦꯗ ꯅꯣꯏꯒꯤ
ꯑꯩꯒꯤ ꯃꯈꯣꯟ ꯍꯥꯏꯕ꯭ꯔꯥ
ꯎꯝ
ꯀꯔꯤ ꯑꯥꯔ ꯑꯣꯅꯣꯗ
ꯃꯥꯂꯦꯗꯥ
ꯅꯪ ꯈꯪꯅꯤꯡ ꯑ ꯈꯟꯅꯤꯡꯔꯥꯗꯤ ꯈꯟꯂꯣ ꯈꯟꯂꯣ ꯈꯟꯂꯣ ꯈꯟꯂꯣ
ꯈꯪꯉꯦ ꯆꯨꯝꯃꯦꯀꯣ
ꯆꯨꯝꯗꯦ
ꯆꯨꯝꯃꯦ ꯆꯨꯝꯃꯦ
ꯆꯨꯝꯗꯦ ꯆꯨꯝꯗꯦ
ꯍꯧꯖꯤꯛ ꯈꯛꯇ ꯋꯥꯔ ꯀꯅꯥꯅꯣ ꯋꯥ ꯉꯥꯡꯕꯗꯣ
ꯑꯩꯒꯤ ꯐ꯭ꯔꯦꯟ ꯑꯃ ꯂꯩꯌꯦ ꯍꯣꯏ ꯑꯩꯈꯣꯏ ꯍꯣꯁꯇꯦꯜꯗ ꯂꯩꯕꯒꯤꯀꯣ
ꯎꯝ
ꯑꯗꯨꯝ ꯂꯩꯃꯤꯟꯅꯕꯅꯦ
ꯎꯝ
ꯑꯥ ꯅꯪꯅ ꯍꯥꯏꯕꯗꯣ ꯑꯥꯔꯔꯥ ꯑꯗꯨꯝ ꯑꯩꯁꯨ ꯂꯩ ꯑꯦ ꯍꯣꯏ ꯑꯗꯣ ꯎꯝ ꯇꯤ ꯍꯣꯏ ꯀꯣ
ꯇꯤ
ꯇꯤ ꯇꯤ
ꯀꯔꯤ ꯇꯤꯗꯤ ꯈꯪꯗꯦꯗ
ꯇꯤ ꯍꯥꯏꯔ ꯈꯪꯉꯦꯀꯣ ꯗꯤ ꯈꯣꯏꯁꯨ ꯂꯩꯌꯦ ꯃꯤ ꯌꯥꯝꯃꯦꯗ
ꯍꯨꯏ ꯆꯥꯕꯁꯤꯡꯗꯣ
ꯍꯥꯥ
ꯍꯨꯏ ꯆꯥꯕꯁꯤꯡꯗꯣ
ꯍꯨꯏ ꯆꯥꯕꯁꯤꯡꯅꯤ ꯍꯥꯏꯕ꯭ꯔꯣ
ꯑꯣ ꯍꯨꯏ ꯆꯥꯕꯁꯤꯡꯗꯤ ꯄꯤ ꯀꯧꯕꯅꯦ
ꯄꯤ
ꯇꯤꯁꯤꯡꯕꯨ ꯎꯝ ꯇꯤꯁꯤꯡꯕꯨ ꯍꯨꯏ ꯆꯥꯕ ꯍꯥꯏꯅ ꯈꯪꯅꯕꯅꯦꯕ
ꯑꯣ ꯈꯪꯗꯦ ꯑꯩꯗꯤ‌꯫ ꯑꯗꯨꯒꯨꯝꯕꯁꯨ ꯂꯩꯕꯅꯦ ꯍꯥꯏꯕ ꯑꯁꯤꯗ ꯃꯈꯣꯏꯁꯨ ꯀꯣꯜ ꯇꯧꯕꯒꯤꯀꯣ
ꯎꯝ ꯃꯣꯏ ꯃꯣꯏꯁꯨ ꯌꯥꯎꯕ꯭ꯔꯥ ꯁꯤꯗ?
ꯑꯁꯤꯗꯔꯣ ꯌꯥꯎꯕ ꯃꯥꯜꯂꯦ ꯍꯣꯏ ꯈꯪꯗꯦ꯫ ꯌꯥꯎꯕꯅꯤ- ꯌꯥꯎꯕꯅꯤ
ꯎꯝ ꯉꯁꯤ ꯈꯛꯇ ꯎꯕ ꯅꯪꯒꯤꯗꯣ ꯅꯪꯗꯣ꯫
ꯑꯩ ꯑ ꯑꯩꯗꯤ ꯎꯝ ꯑꯗꯨꯝ ꯀꯥꯜ ꯇꯧꯗꯕꯒꯤꯅꯦ꯫
ꯎꯝ ꯏꯀꯥꯏꯔꯗꯤ ꯐꯪꯗ꯭ꯔꯕꯅꯦꯀꯣ ꯁꯤꯗꯗꯤ꯫
ꯑꯗꯨꯅꯦ ꯑꯩꯗꯣ ꯌꯥꯝ ꯏꯀꯥꯏꯔꯒ ꯂꯩꯕꯒꯤꯀꯣ ꯑꯩꯒꯤ ꯇꯥꯛꯁꯇꯨ ꯂꯣꯏꯕ ꯉꯝꯗ꯭ꯔꯦꯕ꯫ ꯉꯁꯤꯗꯤ ꯇꯧꯒꯦꯅ ꯇꯧꯕꯅꯦ
ꯃꯥꯄꯥꯟꯗ ꯐꯝꯔꯒ ꯀꯣ
ꯌꯨꯝꯒꯤ ꯃꯄꯥꯟꯗ ꯑꯣ
ꯍꯣꯁꯇꯦꯜꯒꯤ ꯃꯄꯥꯟꯗ
ꯌꯨꯝꯒꯤ ꯍꯥꯏꯕ ꯃꯥꯜ ꯍ ꯌꯨꯝ ꯌꯨꯝꯅꯦ
ꯌꯨꯝꯒꯤ ꯃꯄꯥꯟꯗ
ꯍꯣꯏ
ꯃꯔꯤꯔꯛ ꯃꯔꯤ ꯃꯔꯤꯔꯛꯇ ꯇꯧꯕ ꯌꯥꯕ ꯇꯧꯕꯥ ꯌꯥꯕꯅꯦꯀꯣ꯫
ꯑꯣ ꯀꯃꯥꯏꯅ ꯇꯧꯕ꯭ꯔꯥ ꯑꯩ ꯈꯪꯗꯦꯅꯦ!
ꯃꯔꯤꯗꯒꯤꯗꯤ ꯍꯦꯟꯕ ꯌꯥ ꯌꯥꯗꯕꯅꯦ꯫
ꯑꯣ
ꯅꯪꯗꯤ ꯀꯣꯜ ꯇꯧꯗꯕ꯭ꯔꯥ ꯃꯤꯁꯤꯡꯕꯨ?
ꯑꯩ ꯑꯩꯗꯤ ꯀꯣꯜ ꯇꯧꯕ ꯌꯥꯗ꯭ꯔꯦ꯫ ꯔꯤꯁꯤꯞ ꯌꯧꯔꯕꯅꯤꯅꯀꯣ ꯔꯤꯁꯤꯞꯇ ꯎꯝ ꯔꯤꯁꯤꯕ ꯈꯛꯇ ꯇꯧꯕ ꯌꯥꯕ
ꯑ ꯑ
ꯑꯗꯨꯕꯨ ꯑꯩ ꯑꯅꯤ ꯄꯥꯏ ꯍꯥꯏꯕꯗꯣ
ꯍꯣꯏ
ꯑꯃꯗꯨꯗꯤ ꯀꯣꯜ ꯑꯃꯗꯨꯗꯤ ꯇꯧꯕ ꯌꯥꯏꯌꯦ꯫
ꯑꯣ ꯐꯔꯦꯅꯦ ꯅꯪꯗꯤ ꯑꯥꯔꯅꯦ ꯍꯥꯏꯕ
ꯍꯣꯏ
ꯑꯥꯔ ꯇꯝꯄꯥꯛꯇ ꯂꯩꯕ ꯑꯥꯔ ꯗꯣ ꯅꯠꯇ꯭ꯔꯒ ꯆꯤꯡꯗ ꯂꯩꯕ ꯑꯥꯔ ꯔꯣ
ꯑꯩꯁꯦ ꯁꯥꯎꯠ ꯔꯣꯝꯗꯒꯤꯅꯦꯕ
ꯁꯥꯎꯠ ꯑꯣ
ꯎꯝ ꯃꯅꯤꯄꯨꯔ ꯀꯩꯅꯣꯗ ꯁꯅꯥ ꯂꯩꯕꯥꯛꯇ ꯄꯨꯈ꯭ꯔꯤ ꯑꯆꯧꯕ ꯂꯩꯕꯗꯣ ꯑꯗꯨꯒꯤ ꯑꯗꯨꯒꯤ ꯗꯤꯁꯇ꯭ꯔꯤꯛ ꯑꯗꯨꯒꯤ ꯗꯤꯁꯇ꯭ꯔꯤꯛ ꯃꯅꯥꯛꯇ
ꯑ
ꯎꯝ
ꯑꯗꯣ ꯑꯃꯥ ꯀꯔꯤꯅ ꯐꯥꯔꯁꯇ
ꯕꯤ ꯕꯤ ꯑꯦ
ꯕꯤ
ꯕꯤ ꯕꯤ ꯕꯤꯐꯣꯔ ꯕꯣꯜ
ꯕꯤ ꯄꯤ
ꯕꯤ ꯐꯣꯔ ꯕꯣꯜ
ꯕꯤ ꯍꯥꯏꯕ꯭ꯔꯥ ꯕꯤ ꯊꯣꯛ ꯀꯔꯤꯅꯣꯅꯦ ꯑꯗꯨꯗꯤ
ꯀꯦꯒꯤ ꯗꯤꯁꯇ꯭ꯔꯤꯛꯇ
ꯑꯩ ꯈꯪꯗꯔꯦ
ꯕꯤꯁꯅꯨꯄꯨꯔ
ꯅꯪꯒꯤ ꯅꯃꯥꯟꯅꯕ ꯈꯣꯏꯁꯨ ꯁꯥꯟꯅꯕ꯭ꯔꯥ
ꯑꯁꯤꯗ
ꯍꯣꯏ
ꯃꯄꯨꯗꯣ ꯏꯃꯥꯟꯅꯕꯅꯦ ꯃꯄꯨꯗꯨ ꯏꯃꯥꯟꯅꯕꯅꯦ
ꯑ ꯗꯤꯅ ꯊꯣꯛꯄꯗꯣ
ꯗꯤꯖꯤꯖꯤ
ꯋꯥꯎ
ꯑꯍꯝ ꯃꯌꯥꯝ ꯃꯌꯥꯝ ꯃꯌꯥꯝꯕꯗꯣ
ꯍꯣꯏ
ꯏꯆꯦ ꯃꯌꯥꯝꯕꯗ ꯏꯆꯦꯕꯨ ꯂꯧꯕ
ꯑꯣ ꯑꯗꯨꯗꯤ ꯅꯪꯗꯤ ꯌꯥꯝ ꯈꯪ ꯅꯤꯅ ꯁꯤꯒꯤ ꯃꯔꯝꯅ
ꯌꯥꯝꯅ ꯈꯪꯗꯦꯗ
ꯀꯪꯒꯅꯤꯗ
ꯑꯗꯨꯒꯤꯅꯦ ꯍꯥꯏꯅ ꯍꯥꯏꯕꯗꯣ ꯃꯔꯤꯔꯛ ꯇꯧꯒꯖꯔꯦ
ꯑꯥ
ꯑꯗꯨꯒ ꯑꯅꯤ ꯄꯥꯏꯕ ꯌꯥꯏꯑꯦ
ꯍꯥꯏ
ꯎꯝ ꯍꯥꯏꯅꯤꯡꯉꯗꯤ
ꯍꯦꯟꯕ ꯌꯥꯗꯦ ꯍꯥꯏꯕꯔꯣ
ꯑꯗꯨꯗꯤ ꯅꯪꯒꯤ ꯀꯨꯁꯤꯗ ꯑ ꯅꯪꯒꯤ ꯀꯨꯁꯤꯗ ꯂꯩꯔꯦ ꯑꯗꯨꯗꯤ
ꯍꯣꯏ ꯐꯔꯦ ꯐꯔꯦ ꯑꯗꯣ ꯑꯞꯗꯦꯠ ꯂꯥꯛꯑꯦꯅ
ꯑꯝ
ꯑꯗꯣ ꯀꯔꯤꯒꯤꯔ ꯀꯔꯤ ꯀꯔꯤ ꯆꯦꯟꯖ ꯇꯧꯕ꯭ꯔꯥ
ꯇꯧꯗꯦꯗ ꯑꯃꯐꯥꯎ
ꯑꯣ
ꯑꯗꯨꯝ ꯂꯣꯏꯅ ꯃꯥꯟꯅꯩꯩꯅ
ꯑꯣ ꯑꯣ ꯑꯁ ꯍꯤ ꯍꯤ
ꯎ
ꯅꯪꯒꯤ ꯅ ꯅꯕꯥꯅꯦ ꯍꯥꯏꯕ꯭ꯔꯥ ꯅꯠꯇ꯭ꯔꯣ ꯅꯪꯗꯣ ꯃꯥꯗꯣ ꯗꯤ ꯇꯥꯞꯄꯗꯣ ꯑꯗꯨꯝ ꯄꯥꯎ ꯐꯥꯎꯅꯤꯡꯕ꯭ꯔꯥ ꯐꯣꯅꯕ꯭ꯔꯥ
ꯍꯣꯏ ꯑꯗꯨꯝ ꯐꯥꯎꯅꯩꯗ
ꯑꯁ ꯑꯗꯨ ꯑꯣꯏꯔꯗꯤ ꯅꯪꯒꯤꯗꯤ ꯁꯦꯜ ꯐꯖꯅ ꯂꯥꯛꯀꯅꯤꯅ
ꯀꯗꯥꯏ
ꯌꯥꯝ ꯄꯤꯒꯅꯤꯗ ꯑ ꯑꯣꯐꯔ ꯄꯤꯌꯣ ꯑꯥ ꯀꯔꯤ ꯍꯥꯏꯗꯅꯣ ꯈꯔ ꯍꯥꯞꯄꯤꯌꯣ ꯍꯥꯏꯌꯣ
ꯀꯟꯁꯦꯁꯟ ꯍꯝꯍꯝ ꯌꯥꯗꯕ ꯇꯦꯟꯗ ꯍꯥꯏꯕꯗꯤ ꯑꯩꯈꯣꯏꯅ ꯃꯠ ꯇꯧꯕ ꯃꯇꯨꯡ ꯏꯟꯅ ꯐꯪꯒꯗꯕꯅꯦꯕ
ꯍꯣꯢ ꯑꯗꯣ ꯑꯁꯤꯒꯤꯗꯣ
ꯎꯝ
ꯎꯝ ꯀ ꯑꯣꯐꯤꯁꯒꯨꯝꯕ ꯑꯗꯨꯃꯥꯏꯅ ꯂꯩꯕ꯭ꯔꯥ ꯅꯠꯇ꯭ꯔꯒ ꯑꯗꯨꯝ
ꯑꯗꯨꯗꯤ ꯑꯩꯈꯣꯏ ꯁꯅꯥ ꯂꯩꯕꯥꯛꯇꯗꯤ ꯂꯩꯗꯦꯗ
ꯑꯣ ꯃꯄꯥꯟꯗ ꯂꯩꯕ꯭ꯔꯣ ꯑꯗꯨꯗꯤ
ꯑꯁꯤꯒꯤ ꯑꯩꯈꯣꯏꯒꯤ ꯀꯩꯅꯣ ꯏꯟꯗꯤꯌꯥ ꯋꯥꯡꯃꯗ ꯂꯩꯌꯦ
ꯍꯣꯏ ꯎ ꯀꯔꯤ ꯃꯈꯣꯏꯗꯤ ꯃꯈꯥꯗ ꯇꯧꯈꯤꯕꯅꯤꯅꯦ
ꯎꯝ ꯍꯣꯏ ꯃꯈꯣꯏꯒꯤ ꯃꯈꯥꯗ ꯇꯧꯕꯅꯤꯗ
ꯍꯣꯏ ꯀꯔꯤꯒꯤ ꯁꯤ ꯁꯦꯝꯕꯅꯤꯀꯣ ꯁꯦꯝꯔꯥꯛꯄꯅꯤꯀꯣ ꯁꯦꯝꯔꯛ ꯀꯔꯤ ꯍꯥꯏꯗꯨꯢꯅꯣ
ꯁꯦꯝꯂꯛꯄꯅꯤꯀꯣ
ꯁꯦꯝꯔꯥꯛꯄꯅꯣ
ꯑꯣ ꯑꯣ ꯑꯗꯨꯗꯤ ꯑꯩꯁꯨ ꯈꯪꯗ꯭ꯔꯦꯗ
ꯍꯪꯉꯣ ꯅꯪꯒꯤ ꯐ꯭ꯔꯦꯟꯗ ꯢꯃꯥꯟꯅꯕꯗ ꯑꯩ ꯈꯪꯅꯤꯡꯉꯦ
ꯎꯝ ꯑꯩꯈꯣꯏꯒꯤ ꯂꯣꯟꯁꯦ ꯀꯩꯅꯣ ꯇꯧꯔ ꯇꯧꯍꯟꯅꯤꯡꯉꯥꯏꯅꯦꯕ ꯃꯣꯏꯅ ꯇꯧꯔꯤꯗꯣ
ꯄꯣꯄꯨꯂꯔ ꯇꯧꯍꯟꯅꯤꯡꯉꯥꯏꯅꯦꯕ ꯇꯧꯔꯤꯁꯦ
ꯍꯣꯢ ꯍꯣꯢ ꯐꯩꯌꯦ ꯐꯩꯌꯦ
ꯑꯗꯨꯒꯤ ꯑꯁꯤ ꯃꯇꯝꯗ ꯅꯪꯁꯨ ꯃꯅꯤꯄꯨꯔꯤ ꯐꯖꯅ ꯈꯪꯍꯧꯈ꯭ꯔꯣꯕ
ꯑꯁ ꯑꯩ ꯑꯇꯩ ꯇꯥꯎꯔꯒꯦ
ꯅꯪꯗꯤ ꯍꯩꯕ꯭ꯔꯥ ꯌꯥꯝ ꯍꯩꯕ꯭ꯔꯥ ꯂꯣꯟꯅ ꯉꯥꯡꯕꯗꯣ ꯃꯩꯇꯩ ꯂꯣꯟꯗ ꯉꯥꯡꯕꯗꯣ
ꯌꯥꯝ ꯍꯩꯕꯒꯤꯅꯤꯅꯦ ꯃꯄꯥꯟꯗ ꯂꯩꯕꯗꯣ
ꯐꯩꯅꯦ ꯐꯩꯅꯦ ꯃꯄꯥꯟꯗ ꯌꯨꯝ ꯃꯄꯥꯟꯗ ꯂꯩꯕꯗꯣ